ꯍꯜꯂꯣ
ꯇꯥꯔꯕꯣ ꯇꯥꯕ꯭ꯔꯣ
ꯇꯥꯔꯕꯣ ꯇꯥꯔꯦ
ꯇꯥꯔꯦ ꯇꯥꯔꯦ ꯀꯩꯅꯣ ꯅꯪꯅ ꯂꯨꯄꯥ ꯀꯨꯟꯒꯥꯗꯤ ꯀꯩ ꯀꯩ ꯆꯥꯒꯦ ꯍꯥꯏꯅꯣꯅꯦ
ꯅꯠꯇꯦꯗꯥ ꯑꯃ ꯍꯨꯗꯧꯕꯤꯗꯣ ꯁꯦꯒꯥꯏꯕꯤꯗꯣ ꯏꯁ ꯏꯁ
ꯁꯦꯒꯥꯏꯔꯒ ꯅꯤꯛꯈꯥꯏꯕꯤꯗꯣ
ꯎꯝ
ꯑꯃꯨꯛ ꯃꯨꯛ ꯆꯞꯄꯗꯤ ꯌꯥꯎꯋꯦ꯫
ꯑꯩ ꯕꯦꯛꯁꯨ ꯑꯥ ꯊꯃꯝꯃꯕ ꯇꯥꯕ꯭ꯔꯣ
ꯇꯥꯏꯌꯦ ꯇꯥꯏꯌꯦ
ꯃꯄꯥ
ꯑꯣ ꯁꯤꯅ ꯈꯔ ꯅꯨꯡꯉꯥꯏꯔꯦ꯫
ꯍꯣꯏ
ꯑꯩꯖꯨ ꯐꯪꯅꯕꯅꯦꯅ ꯊꯣꯡꯅꯥꯎ ꯃꯌꯥꯗꯅꯤ ꯂꯩꯔꯤꯖꯦ꯫ ꯀꯒ ꯍꯨꯝ ꯍꯨꯝꯗꯗꯅ ꯝ ꯑ
ꯃꯖ ꯨꯝꯨꯝꯃꯤ
ꯑꯣ ꯆꯞ ꯆꯠꯄꯕꯨꯨꯡꯔꯦ ꯑꯗꯨ ꯍꯪꯆꯤꯠꯄꯨꯗꯤ ꯂꯥꯡꯕ ꯑ ꯉꯥꯅ ꯃꯈꯣꯟ ꯆꯤꯡ ꯀꯅꯝ ꯈꯥꯖꯤꯟ ꯇꯥ ꯉꯇꯗꯤ ꯌꯥꯔꯣꯏꯗꯣꯏꯔꯤ ꯆꯤꯡꯅꯕꯗ ꯤꯡꯅꯕꯗ ꯇꯥꯎꯔꯣ ꯍꯜꯂꯣ ꯇꯥꯕ꯭ꯔꯣ꯫ ꯅꯦꯋꯥꯛꯁꯨ ꯅꯨꯉꯥꯏꯇꯕ ꯃꯥꯂꯦ ꯇꯥꯗ꯭ꯔꯦꯃꯨꯛ꯫ ꯆꯥꯛꯁꯦ ꯆꯥꯅꯤꯡꯗꯩ ꯄꯨꯛꯁꯨ ꯄꯨꯨꯏꯊꯟ ꯊꯥꯡꯒꯠꯂ ꯂꯩ ꯇꯧꯔꯤꯁꯦ꯫
ꯇꯥꯕ꯭ꯔꯣ꯫
ꯇꯥꯏ ꯇꯥꯏ ꯆꯞꯄꯦ꯫
ꯎꯝ ꯆꯞꯄꯦ ꯆꯞꯄꯦ ꯑꯩꯒꯤꯁꯨ ꯆꯞꯄꯦ꯫
ꯎꯝ ꯑꯩ ꯉꯥꯡꯕ ꯐꯟ ꯇꯥꯕ꯭ꯔꯣ꯫
ꯑꯣ ꯍꯧꯖꯤꯛꯅ ꯑꯃꯨꯛ ꯐꯔꯦꯑꯦ ꯑꯃꯨꯛ ꯇꯥꯏ ꯇꯥꯏ꯫
ꯍꯨꯏꯅꯦꯅ ꯇꯧꯔꯤꯁꯤ ꯌꯦꯡꯉꫭ ꯃꯤ ꯆꯠꯄꯁꯤ ꯇꯥꯅ ꯇꯥꯅ ꯈꯣꯡꯉꯤ ꯌꯦꯡꯉꫭ꯫ ꯑꯁ ꯑꯗ ꯅꯪ ꯇꯥꯗꯣꯏ ꯃꯐꯝ ꯑꯈꯣꯏꯅ ꯇꯥꯗꯣꯏ ꯃꯐꯝꯗ ꯀꯥꯡ ꯌꯥꯝ ꯆꯤꯛꯑꯦ ꯐꯝꯕ ꯌꯥꯗꯦ ꯍꯥꯏꯕꯅꯦ꯫ ꯑꯩꯈꯣꯏꯅ ꯇꯥꯗꯣꯏ ꯖꯒꯥꯁꯤ ꯐꯝꯕ ꯉꯝꯗꯦ ꯍꯥꯏꯕꯅꯦꯕ ꯀꯥꯡꯅ꯫ ꯀꯥꯡ ꯅꯨꯡꯊꯤꯟꯗꯕꯨ ꯅꯨꯡꯗꯥꯡꯗ ꯀꯣꯝꯕꯨꯗꯤ ꯀꯣꯝꯃꯦꯕ ꯀꯥꯡ ꯊꯥꯛ ꯇꯥꯕꯅꯤ꯫ ꯇꯥꯕ꯭ꯔꯣ꯫ ꯍꯜꯂꯣ꯫